ꯍꯜꯂꯣ
ꯎꯝ ꯇꯥꯔ‌ꯦ
ꯑꯣ ꯀꯩꯗꯧꯔꯃꯤꯅꯣ
ꯁꯨꯝ ꯊꯝꯃꯝꯃꯤ
ꯎꯝ ꯅꯪ ꯆꯔꯕ
ꯑꯩꯈꯣꯏꯒꯤ ꯑꯁꯤꯟꯕ ꯊꯣꯡꯉꯦ ꯅꯣꯏꯗꯤ ꯀꯩ ꯏꯟꯁꯥꯡ ꯆꯥꯕꯅꯣ
ꯑꯁ ꯆꯥꯛꯀ ꯆꯥꯗ꯭ꯔꯦ ꯉꯁꯤꯗꯤ ꯐꯦꯁꯤ ꯑꯣꯏꯅ ꯆꯥꯔꯦ ꯊꯕꯛꯇꯊꯑꯕ ꯍꯜꯂꯛꯄꯗ ꯂꯩꯔꯛꯄ
ꯑꯣ
ꯀꯩꯀꯩ ꯍꯣꯠꯅꯔꯤꯒꯦ
ꯀꯩꯁꯨ ꯇꯧꯗꯦ ꯑꯩꯗꯦ
ꯀꯥꯏꯗꯩ ꯑꯣꯏꯗꯣꯏꯅꯣ
ꯌꯨꯝꯂꯣ
ꯑꯥ
ꯌꯨꯝꯒꯨꯝꯕꯗꯤ ꯅꯛꯅꯒꯅꯤ ꯀꯣꯟꯅ ꯍꯥꯏꯒꯦ ꯁꯤꯗꯤ
ꯑꯣ
ꯑꯩ ꯈꯣꯟꯖꯦꯜ ꯇꯥꯕꯗꯨꯝ ꯉꯛꯅꯒꯅꯤ ꯈꯪꯉꯦꯕ
ꯅꯣꯡ ꯇꯥꯕ꯭ꯔꯥ
ꯅꯣꯡ ꯇꯥꯗꯦ ꯐꯦꯟ ꯊꯥꯕꯒꯤ ꯐꯦꯟꯒꯤ ꯃꯈꯣꯟꯅꯤ ꯑꯣ ꯑꯩꯈꯣꯏ ꯁꯤꯗꯗꯤ ꯅꯨꯡꯁꯥ ꯌꯥꯝꯅ ꯁꯥꯏ ꯇꯥꯒꯤꯗ꯭ꯔꯕꯣ
ꯍꯜꯂꯣ
ꯑꯣ ꯇꯥꯔꯦ ꯇꯥꯔꯦ
ꯑꯣꯁ ꯑꯃꯨ
ꯎꯝ ꯍꯣꯏ ꯑꯃꯨꯛꯃꯨꯛ ꯆꯞꯄꯤ
ꯉꯔꯥꯡ ꯉꯁꯤꯒꯖꯦ ꯅꯨꯡꯉꯥꯏꯇꯦ ꯑꯩ ꯑꯩꯅ ꯇꯧꯕ ꯒꯩꯖꯦ ꯏꯌꯥ ꯌꯥꯗꯦ
ꯌꯨꯝ ꯀꯩ ꯄꯥꯟꯕꯗꯤ ꯃꯥꯜꯂꯦ
ꯑꯥ ꯄꯥꯜꯂꯦ
ꯎꯝ ꯀꯃꯥꯏ ꯇꯧꯒꯦ ꯅꯨꯡꯉꯥꯏꯕ꯭ꯔꯣ ꯌꯨꯝ ꯀꯩ ꯄꯥꯟꯕꯥꯁꯤꯕꯨ ꯂꯩꯁꯔꯤ ꯀꯥꯟꯒ ꯀꯅꯅꯥ ꯍ‌ꯦꯟꯒ‌ꯦ
ꯑꯗꯨꯗꯤ ꯂꯩꯁꯥꯔꯤꯀꯥꯟꯅ ꯍꯟꯇꯥꯕꯅꯦ ꯅꯨꯡꯉꯥꯏꯕꯗꯤ
ꯎꯝ
ꯅꯪꯗꯤ ꯄꯥꯜꯂꯕꯣ
ꯄꯥꯟꯗꯔꯤꯗ
ꯑꯣ
ꯑꯩꯈꯣꯏꯗꯤ ꯂꯥꯏꯔꯤꯛ ꯇꯝꯃꯤꯗ ꯊꯕꯛ ꯂꯩꯇꯗꯅ
ꯑꯅꯥ ꯁꯤꯗ ꯄꯤ ꯍꯩꯁ ꯗꯤ ꯇꯧꯔ ꯂꯩꯕ ꯑꯗꯨꯒꯤ
ꯑꯣ ꯑꯩꯒꯤ ꯏꯌꯨꯄ꯭ꯋꯥ ꯑꯃꯁꯨ ꯑꯦꯝ ꯌꯨꯗ ꯂꯩ ꯃꯥꯁꯨ
ꯑꯣ ꯑꯩꯖꯨ ꯑꯗꯥꯏ ꯃꯅꯥꯛꯇ ꯂꯩ ꯅꯛꯇ
ꯑꫭ
ꯍꯥꯎ ꯀꯌꯥꯅꯣ
ꯂꯩꯏ ꯑꯩ ꯉꯁꯥꯏ ꯂꯧꯊꯣꯔꯛꯇꯦꯕ ꯇꯥꯕ꯭ꯔꯣ
ꯑꯧ
ꯑꫭ
ꯅꯣꯡ ꯃꯪꯕ꯭ꯔꯣ ꯑꯗꯨꯗꯤ
ꯅꯣꯡꯖꯦ ꯈꯔ ꯃꯪꯕꯣꯏ ꯇꯧꯏ ꯉꯁꯥꯏꯒꯩꯗꯨ ꯅꯨꯡꯁꯥ ꯁꯥꯔꯝꯕꯅꯦꯕ ꯅꯣꯡꯖꯤ ꯃꯥꯡꯖꯜꯂꯦ ꯑꯩꯗꯤ ꯅꯣꯡ ꯈꯔ ꯃꯪꯂꯞ ꯂꯩꯕꯁꯤꯅ ꯅꯨꯉꯥꯏ ꯑꯁ ꯁꯥꯕꯗꯤ ꯐꯖꯅ ꯁꯥꯏꯍ‌ꯦ
ꯎꯝ ꯅꯣꯡꯃꯪꯗꯔꯗꯤ ꯌꯥꯝ ꯁꯥꯏ ꯑꯩꯈꯣꯏ ꯁꯤꯗꯁꯨ ꯅꯨꯡꯁꯥ ꯁꯥꯔꯝꯃꯦ ꯅꯨꯡꯁꯥ ꯍꯧꯖꯤꯛ ꯑꯃꯨꯛ ꯃꯪꯉꯦ
ꯑꯩꯁꯨ ꯀꯣꯂꯦꯖ ꯀꯛꯆꯤꯡꯗ ꯇꯧꯔꯛꯏꯅꯦ
ꯎ ꯑꯣ ꯀꯦ ꯑ‌ꯦꯝ ꯁꯤꯗ ꯇꯧꯔꯛꯄ
ꯑꯥ
ꯑꫭ
ꯑꯗꯨ ꯂꯣꯏꯔ ꯑꯦꯝ ꯌꯨꯗ ꯑꯃꯨꯛ ꯇꯝꯕ ꯑꯗꯨꯝ ꯃꯥꯁꯇꯔ ꯂꯣꯏꯁꯤꯜꯂ ꯄꯤ ꯍꯩꯁ ꯗꯤ ꯃꯨꯛ ꯇꯧꯗꯕ
ꯎꯝ ꯑꯩꯈꯣꯏꯗꯤ ꯃꯁꯇꯔꯒꯇꯣꯛꯈꯤꯗ꯭ꯔꯦ ꯒ꯭ꯔꯦꯖꯨꯁꯟꯗ ꯂꯣꯏꯁꯤꯟꯒ꯭ꯔꯦ
ꯎꯝ ꯎꯝ
ꯉꯥꯢꯔꯒ ꯂꯩꯌꯦ
ꯑꯩ ꯁꯨꯝ ꯊꯕꯛ ꯏꯟꯒꯥꯡ ꯈꯔ ꯁꯨꯝ ꯊꯥꯔꯝꯕꯅꯤꯗ ꯑꯗꯨꯗ ꯈꯜꯂꯛꯇꯕ ꯈꯣꯠꯄꯗ ꯁꯨꯝ ꯇꯧꯁꯟꯕꯅꯤ ꯃꯇꯥꯝ ꯃꯥꯡꯗꯅꯕ ꯅꯨꯄꯤ ꯊꯤ ꯌꯥ ꯃꯇꯝꯁꯨ ꯑꯣꯏꯗ꯭ꯔꯤꯕ ꯑꯗꯨꯒꯤ
ꯑꯣ ꯑꯗꯣ ꯑꯗꯨꯝ ꯊꯕꯛ ꯢꯟꯈꯥꯡ ꯇꯧꯕꯔꯣ ꯊꯥꯔꯒ ꯑꯗꯨꯝ ꯇꯧꯕ ꯌꯥꯏꯗ
ꯎꯝ
ꯄꯩꯁꯥ ꯊꯔꯒꯥ ꯍꯂ ꯀꯣꯟ ꯐ ꯆꯂꯦ
ꯀꯛꯆꯤꯡꯗꯤ ꯃꯃꯥꯡ ꯁꯟꯗꯦꯗꯁꯨ ꯂꯥꯛꯑꯃꯦ ꯏꯃꯥꯟꯅꯕꯒꯤ ꯐꯥꯔꯝꯗ
ꯃꯃꯥꯗ ꯊꯣꯏꯕꯤ ꯇꯨꯝꯍꯧꯗꯔꯣ ꯇꯨꯝꯍꯧꯗꯦ ꯑꯩꯃꯥ ꯅꯨꯡꯉꯥꯏꯕ꯭ꯔꯥ ꯀꯛꯆꯤꯡꯗ ꯂꯥꯛꯄꯗꯣ
ꯎꯝ ꯗꯨꯝ ꯅꯨꯡꯉꯥꯏ ꯀꯥꯛꯆꯤꯡꯡꯂꯣꯝꯗꯤ ꯑꯗꯨꯝ ꯆꯠꯅꯤꯡꯉꯤ ꯅꯨꯄꯤ ꯈꯔ ꯄꯥꯝꯕꯖꯨ ꯈꯔ ꯂꯩꯕꯀꯣ ꯀꯛꯆꯤꯡ ꯂꯣꯝꯖꯦ
ꯑꯣ
ꯑꯩ ꯁꯨꯝ ꯀꯛꯆꯤꯛ ꯆꯠꯂꯨꯁꯤꯒꯦ ꯍꯥꯏꯔꯗꯤ ꯑꯗꯨꯝ ꯊꯋꯥꯏ ꯌꯥꯎꯕꯗꯣ ꯑꯣꯏ
ꯎꯝ ꯌꯥꯝ ꯅꯨꯡꯉꯥꯏꯕꯅꯦ ꯑꯩꯈꯣꯏ ꯁ꯭ꯋꯥꯏ ꯂꯩꯕ
ꯎꯝ
ꯃꯤ ꯃꯈꯩꯅ ꯍꯦꯛꯇ ꯎꯝ ꯀꯥꯛꯆꯤꯛꯒꯤ ꯃꯔꯣꯜ ꯂꯣꯟꯕꯁꯦ ꯍꯦꯛꯇ ꯇꯥꯟꯅꯤꯡꯉꯦ ꯍꯛꯇ ꯍꯥꯕꯅꯦ ꯑ ꯐ ꯃꯈꯩꯅ ꯀꯛꯆꯤꯡ ꯃꯔꯣꯟꯁꯦ ꯑꯗꯨꯝ ꯇꯥꯅꯤꯡꯉꯦ ꯍꯥꯢ ꯍꯥꯏꯕꯅꯦꯕ ꯀꯧꯋ
ꯎꯃꯥꯊꯦꯜꯂꯣꯝꯗ ꯆꯠꯂꯦ ꯑꯩ ꯊꯕꯛ ꯑꯃꯒꯤꯀꯣ ꯀꯀꯩ ꯄꯣꯠ ꯆꯩꯩ ꯈꯔ ꯈꯣꯝꯕꯒꯤ ꯃꯣꯏꯖꯨ ꯈꯣꯏꯌꯦ ꯑꯗꯨ ꯁꯤꯗ ꯑ ꯁꯤꯗ ꯀꯩꯅꯣ ꯅꯠꯇꯕ ꯑꯗꯨ ꯁꯨꯝ ꯇꯥꯅꯤꯡꯗꯕꯀꯣ ꯀꯥꯛꯆꯤꯡꯕ ꯈꯣꯢꯔꯛꯄꯗꯤ ꯀꯩꯁꯨ ꯈꯥꯟꯗꯦ ꯍꯩꯅꯗꯕꯗꯣ ꯄꯥꯛꯅ ꯇꯥꯗꯦ ꯃꯣꯏ ꯈꯨꯈꯣꯢꯗꯨꯗꯤ ꯀꯛꯆꯤꯡꯗꯤ ꯑꯗꯨꯝ ꯏꯃꯥꯟꯅꯕ ꯃꯌꯥꯝ ꯂꯩꯌꯦꯕ ꯑꯩꯈꯣꯏꯅ ꯅꯣꯕꯣꯗꯤꯌꯥꯗ ꯀꯩ ꯇꯥꯃꯤꯟꯅꯔꯛꯄꯀꯣ ꯑꯗꯨ
ꯃꯥꯟꯅꯗꯕꯅꯦ ꯃꯣꯏꯒ ꯑꯈꯣꯏꯒ ꯂꯣꯟꯁꯦ
ꯎꯝ
ꯈꯣꯏ ꯍꯥꯏꯔꯁꯨ
ꯑ
ꯀꯛꯆꯤꯡꯗ ꯑꯗꯨꯝ ꯄꯥꯜꯂꯤꯔꯥ
ꯑꯝ ꯀꯥꯛꯆꯤꯛ ꯗ ꯑꯗꯨꯝ ꯄꯥꯜꯂꯦ ꯀ ꯁꯗꯤꯌꯥ
ꯎꯝ ꯎꯝ ꯎꯝ
ꯌꯥꯝꯅ ꯀꯩꯁꯨ ꯂꯥꯞꯅꯥꯗꯦꯕ
ꯎꯝ ꯌꯥꯝ ꯅꯛꯅ ꯄꯥꯟꯕꯁꯦ ꯅꯨꯡꯉꯥꯏꯕ꯭ꯔꯣ ꯅꯨꯡꯉꯥꯏꯇꯕ꯭ꯔꯣ
ꯑꯃꯔꯣꯝꯗ ꯍꯥꯏꯗꯤ ꯅꯛꯄ ꯍꯥꯏꯁꯦ ꯑꯗꯨꯝ ꯌꯥꯝ ꯅꯛꯄꯁꯨ ꯑꯣꯏꯗꯦ ꯑꯗꯩꯗꯤ ꯑꯗꯨꯝ ꯈꯣꯡꯅ ꯆꯠꯄꯩ ꯂꯝꯕꯤꯗꯗꯤ ꯑꯗꯨꯝ ꯂꯥꯞ ꯑ ꯆꯨꯔꯐꯣꯟ ꯃꯨꯟꯗꯕꯅꯤꯅ ꯇꯟꯖꯦ ꯑꯗꯨꯝ - ꯍꯣꯏ ꯀꯛꯆꯤꯡ ꯃꯅꯨꯡꯗ ꯑꯣꯏꯕꯅꯤꯅ ꯑꯃꯔꯣꯝꯗ ꯍꯥꯏꯔꯗꯤ ꯅꯨꯡꯉꯥꯏꯦ ꯍꯥꯏꯗꯤ ꯊꯣ ꯀꯥꯏꯦ ꯅꯪꯅꯦꯦꯗ
ꯎ ꯃꯣꯏꯇꯪ ꯅꯛꯄ ꯍꯥꯏꯁꯤꯅꯕꯨ ꯁꯤꯡꯁꯤ ꯈꯔ ꯂꯩꯔꯒ ꯑꯃꯨꯛ ꯂꯥꯛꯀꯅꯤ ꯑꯗꯨ ꯀꯛꯆꯤꯟ ꯆꯥꯎꯕ ꯈꯗꯤ ꯑꯗꯨꯝ ꯆꯥꯁꯨꯕꯤꯒꯨꯝꯕ ꯀꯩꯒꯨꯝꯕ ꯑꯗꯨ ꯂꯩꯌꯦꯕꯈꯣꯏꯗꯤ ꯃꯅꯨꯡꯗꯒ ꯀꯩꯊꯦꯜꯗ ꯅꯠꯇꯕ ꯑꯁꯨꯝ ꯃꯅꯨꯡꯣꯝꯗꯅ ꯌꯣꯟꯕꯗ
ꯍ ꯍꯣꯏ ꯑꯗꯨ ꯉ ꯍꯥꯎꯕꯍꯦꯕꯅꯤ
ꯎꯝ ꯁꯣꯏꯕꯨꯡꯨꯡ ꯊ ꯀꯩꯗꯔꯛ ꯍꯥꯏꯗꯤ ꯀꯥꯡꯍꯧꯒꯤ ꯇꯥꯏꯞꯇ ꯉꯧꯕꯒꯨꯝꯕꯁꯨ ꯑꯗꯨ ꯌꯥꯝ ꯍꯥꯎꯋꯦꯕ
ꯎꯝ ꯁꯁꯤꯄꯒ ꯍꯣꯏꯁ ꯍꯥꯎ ꯏ ꯇꯪꯁꯤ ꯌꯣꯟꯟꯗꯅꯦ
ꯎꯝ ꯍ ꯍꯥꯎ ꯋꯥꯇꯔꯗꯦ
ꯎꯝ
ꯀꯩꯊꯦꯜꯗ ꯆꯪꯉꯤꯁꯤ ꯑꯍꯥꯎ ꯆꯥꯅ ꯊꯛꯅꯕꯗꯩꯅꯔꯣꯏ
ꯍꯣꯏꯅ ꯅꯪꯧ ꯑꯋꯥꯏ ꯂꯩꯔꯤꯀꯥꯟꯗ ꯏꯃꯥꯟꯅꯕꯅ ꯀꯔꯛꯄꯁꯦ ꯑꯗꯨꯝ ꯃꯣꯏ ꯃꯌꯥꯝ ꯌꯦꯅꯩ ꯆꯥꯗꯣꯏꯅꯦ
ꯎꯝ ꯑꯩꯈꯣꯏꯁꯨ ꯍꯦꯛꯇ
ꯎꯝ
ꯎꯝ ꯐꯦ ꯁꯤꯋꯥꯅꯤ ꯁꯤꯋꯥ ꯁꯤ ꯁꯤ ꯁꯤ ꯁꯤ
ꯃꯤ ꯇꯥꯡꯅ ꯆꯥꯕꯅꯤꯅ ꯀꯩꯅꯣ ꯇꯧꯗꯦ ꯁꯨꯝ ꯍꯥꯎꯅ ꯆꯥꯕ ꯃꯣꯏꯗꯤ ꯆꯥꯕꯗꯤ ꯆꯥꯏꯕ ꯀꯩ ꯍꯥꯏꯅꯤ ꯇꯣꯏꯅ ꯆꯥꯕꯒꯤꯔ ꯈꯪꯗꯦ
ꯎꯝ ꯑꯩꯈꯣꯏꯗꯤ ꯇꯣꯏꯅ ꯑꯗꯨꯝ ꯆꯥꯔꯕꯃꯤꯅ ꯑꯗꯩ ꯑꯩꯈꯣꯏ ꯁꯨꯝ ꯑꯇꯣꯞꯄ ꯂꯝꯗ ꯁꯨꯝ ꯆꯠꯀꯥꯟꯗꯁꯨ
ꯕꯣꯔꯥꯒꯨꯝꯕ ꯑꯗꯨꯝ ꯆꯥꯁꯨꯕꯤꯒꯨꯝꯕꯖꯦ ꯑꯗꯨꯝ ꯂꯩꯔꯥ ꯍꯦꯛꯇ ꯄꯨꯕꯅꯦ
ꯃꯍꯥꯎꯒꯤꯗ ꯈꯜꯁꯤꯡ ꯏꯁꯄꯤꯁꯦꯜ ꯑꯣꯏꯅ
ꯎꯝ
ꯀꯛꯆꯤꯡꯂꯣꯝꯒꯤ ꯍꯣꯜꯈꯩꯁꯤꯗꯤ ꯂꯣꯏ ꯂꯣꯟꯈ꯭ꯔꯕ ꯍꯧꯖꯤꯛꯇꯤ
ꯂꯣꯟꯗꯦ
ꯑꯗꯨꯝ ꯀꯥꯞꯄꯤꯕ
ꯑꯪ ꯊꯝꯃꯒꯦ
ꯍꯣꯏ ꯍꯣꯏ ꯑ ꯑ
ꯑꯩꯅ ꯊꯝꯕ ꯌꯥꯗꯦ
ꯌꯥꯗꯌꯥ
ꯑꯥ ꯑꯩꯅ ꯊꯝꯕ ꯌꯥꯗꯦ ꯉꯝꯃꯣꯏꯅꯦ ꯊꯝꯃ
ꯑꯩꯅ ꯀꯛ ꯀꯛꯄꯖꯨ ꯌꯥꯗꯦ
ꯉꯇꯤ ꯋꯥꯏ ꯋꯥ ꯑꯝ ꯍꯌꯦ ꯀ ꯀꯌꯥ ꯀꯌꯥ ꯇꯔ ꯇꯔ ꯀꯅꯤ ꯇꯔ ꯐꯣꯒ